ꯌꯥꯝꯅ ꯀꯩꯅꯣ ꯇꯧꯋꯤꯀꯣ
ꯒꯨꯗ ꯃꯣꯔꯅꯤꯡ
ꯎꯝ ꯒꯨꯗ ꯃꯣꯔꯅꯤꯡ ꯑꯣꯏꯅꯤ ꯅꯪ ꯑꯩꯒꯤ ꯄꯦꯁꯦꯟ ꯌꯥꯝ ꯇꯦꯁ ꯇꯧꯔꯤꯅꯤ ꯅꯪ
ꯚꯦꯗ ꯃꯣꯔꯅꯤꯡ ꯚꯦꯗ ꯃꯣꯔꯅꯤꯡ
ꯅꯪ ꯈꯠꯅꯥ ꯉꯔꯥꯡꯗꯤ ꯈꯠꯅꯕ ꯌꯥꯝ ꯍꯧꯋꯤꯀꯣ ꯃꯤ ꯃꯆꯥꯗꯤ ꯌꯥꯝ ꯍꯩꯀꯣ
ꯀꯩꯗꯧꯔꯒꯦ
ꯌꯥꯝ ꯍꯩꯄꯥ ꯁꯥꯕꯗꯣ ꯀꯩꯒꯤꯅꯣ
ꯑꯩꯅ ꯅꯪꯕꯨ ꯀꯔꯤ ꯇꯧꯔꯒꯦ ꯅꯪꯅ ꯍꯩ ꯄ ꯁꯥꯏ ꯍꯥꯏꯗꯤ
ꯉꯔꯥꯡꯁꯨ ꯑꯣ ꯀꯔꯤꯕ ꯍꯣꯏ ꯑꯩꯅ ꯋꯥꯔꯤ ꯁꯥꯔꯁꯦ ꯍꯥꯏꯔꯒ ꯍꯣꯔꯦꯟ ꯂꯣꯏꯔ ꯍꯥꯏꯔꯛꯀꯦ ꯄꯨꯡ ꯑꯃ ꯇꯥꯐꯥꯎ ꯍꯥꯏꯔꯛꯇꯦꯅꯦ ꯅꯪꯒꯤꯗꯣ ꯑꯩꯅ ꯇꯧꯕꯒꯤ ꯇꯧꯕ꯭ꯔꯣ
ꯑꯩ ꯃꯤ ꯑꯇꯣꯞꯄ ꯋꯥꯔꯤ ꯁꯥꯟꯅꯕꯩꯅꯦ
ꯄꯨꯡ ꯑꯃ ꯁꯥꯒꯦꯔꯣ ꯑꯗꯨ
ꯁꯥꯔꯤꯗꯨꯗꯤ ꯃꯤ ꯃꯣꯏ ꯃꯤ ꯑꯍꯨꯝꯅ ꯇꯛ ꯃꯣꯏ ꯃꯔꯨꯞꯇꯨ ꯂꯩꯃꯤꯟꯅꯗꯤ ꯂꯩꯃꯤꯟꯅꯗꯦꯕ ꯃꯣꯏꯗꯣ ꯃꯣꯏꯁꯨ ꯇꯧꯕꯤꯌꯨ ꯇꯧꯕꯤꯌꯨ ꯍꯥꯏꯕꯒꯤ ꯑꯩꯁꯨ ꯅꯣ ꯍꯥꯏꯅꯤꯡꯗ꯭ꯔꯕ
ꯐꯩ ꯐꯩ
ꯑꯗꯣ ꯔꯤꯖꯦꯛ ꯔꯤꯖꯦꯛ ꯑꯅꯤ ꯑꯃ ꯆꯠꯂꯦ ꯑꯍꯨꯝ ꯑꯃ ꯆꯠꯂꯦ
ꯎꯝ ꯐꯔꯦ
ꯑꯩꯈꯣꯏꯒꯤ ꯑꯩꯈꯣꯏꯒꯤ ꯊꯕꯛ ꯇꯧꯕꯁꯦ ꯃꯇꯝ ꯃꯥꯡꯍꯜꯂꯦ
ꯎꯝ ꯐꯔꯕꯅꯦ ꯑꯩꯅ ꯑꯩꯅ ꯇꯧꯔꯛꯑꯣ ꯍꯥꯏꯕꯗ ꯇꯧꯔꯛꯇꯕꯒꯤꯅꯤ ꯍꯩꯄꯥ ꯁꯥꯕꯒꯤ
ꯌꯥꯏꯅꯦ ꯌꯥꯏꯅꯦ
ꯀꯔꯤ ꯃꯤꯅ ꯎꯍꯜꯂ ꯎꯍꯜꯂꯣꯏ ꯁꯣꯔꯤ ꯀꯥꯏꯅ ꯅꯪꯒꯤꯗꯣ ꯑꯩꯅ ꯇꯧꯕꯒꯤ ꯇꯧꯕ꯭ꯔꯕ ꯎꯍꯜꯂꯣꯀꯣ ꯈꯟꯅꯕ ꯍꯧꯒꯅꯨꯀꯣ
ꯑꯩ ꯑꯩꯗꯤ ꯅꯍꯥꯟꯗꯒꯤꯀꯣ
ꯂꯥꯁ ꯁꯤꯟ ꯍꯥꯞꯇꯕꯅꯦꯕ
ꯕꯦꯁꯇ ꯑꯥ
ꯀꯔꯝ ꯍꯥꯏꯒꯦ ꯂꯥꯁꯇ ꯍꯥꯞꯇꯕꯅꯤ ꯍꯥꯏꯕꯗꯤ ꯃꯤ ꯈꯔ ꯈꯛ ꯊꯝꯃꯦꯕ ꯏꯃꯥ ꯏꯄꯥ ꯍꯣꯏꯒ
ꯑꯥ
ꯑꯗꯣ ꯎꯝ ꯐꯣꯟ ꯅꯝꯕꯔ ꯑꯅꯧꯕ ꯍꯥꯞꯄꯀꯥꯟꯗ ꯃꯁꯥꯅ ꯊꯣꯛꯇꯕꯅꯦꯕ
ꯅꯪꯒꯤꯗꯣ ꯍꯥꯞꯄ ꯀꯥꯟꯗ ꯂꯥꯁꯤꯟ ꯊꯣꯛꯄ ꯋꯥꯅꯦ
ꯎꯝ ꯎꯝ ꯎꯝ
ꯑꯗꯨꯗ ꯑꯩꯁꯦ ꯂꯧꯊꯣꯛꯁꯤꯔꯥ ꯂꯧꯊꯣꯛꯂꯣꯏꯁꯤꯔꯥꯅ ꯇꯧꯈ꯭ꯔ ꯂꯩ ꯂꯧꯊꯣꯛꯇ꯭ꯔꯦ ꯂꯧꯊꯣꯛꯇꯕꯅꯤ ꯑꯗꯨ ꯐꯥꯔꯁꯇꯗꯤ ꯑꯗꯨ ꯅꯪꯁꯦ ꯀꯥꯔꯟ ꯇꯥꯕ ꯍꯥꯏꯇꯥꯔꯦ
ꯑꯗꯨꯒꯤ ꯑꯗꯨꯝ ꯂꯧꯊꯣꯛꯈ꯭ꯔꯦ ꯍꯧꯖꯤꯛꯇꯤ
ꯑꯗꯣ ꯑꯃꯨꯛ ꯊꯥꯃꯣꯅ ꯑꯩꯅ ꯀꯔꯤ ꯀꯔꯟ ꯇꯥꯕꯤꯕ꯭ꯔꯣ ꯑꯩ ꯉꯔꯥꯡ ꯁꯥꯎꯅꯤꯡꯕꯒꯤ ꯑꯩꯅ ꯊꯝꯕꯤꯕꯅꯤꯅ ꯁꯤꯠꯇꯕꯗꯣ ꯃꯤ ꯃꯤꯅ ꯑꯃꯈꯛꯇꯛ ꯋꯥꯔꯤ ꯁꯥꯁꯦ ꯍꯥꯏꯔ ꯇꯨꯝꯅꯤꯡꯉꯁꯨ ꯉꯥꯏꯕꯤꯔ ꯃꯥꯅ ꯇꯧꯁꯦ ꯍꯥꯏꯔꯝꯕꯒꯤ ꯑꯗꯨꯒꯤꯗꯤ ꯍꯩꯄꯥ ꯁꯥꯔꯒ ꯁꯨꯡꯇꯧ ꯇꯧꯔꯛꯇꯕ
ꯎꯝ ꯑꯩꯕꯨ ꯍꯥꯏꯄꯥ ꯁ ꯍꯥꯏꯅ ꯍꯥꯏꯕꯤꯌꯨ ꯌꯥꯏ ꯀꯥꯏꯗꯦ
ꯑꯗꯨꯅꯤꯅ ꯑꯗꯨ ꯃꯤꯅ ꯃꯤꯅ ꯃꯤꯅ ꯇꯨꯝꯅꯤꯡꯉꯁꯨ ꯉꯥꯏꯕꯤꯔꯒ ꯅꯪꯗꯤ ꯀꯔꯤ
ꯑꯩꯈꯣꯏꯗꯤ ꯈꯔ ꯈꯔ ꯍꯩꯕꯅꯤꯅ ꯅꯪꯅ ꯌꯥꯅꯤꯡꯗ꯭ꯔꯕꯅꯤꯅ ꯑꯗꯨꯝ ꯍꯥꯏꯄꯥꯗ ꯆꯤꯡꯈ꯭ꯔꯣ ꯀꯥꯏꯗꯦ
ꯎꯝ ꯍꯩꯒꯅꯤ ꯅꯪ ꯌꯥꯝ ꯍꯩꯕꯅꯦ
ꯑꯗꯨꯅ ꯅꯪ ꯌꯥꯔꯦ ꯍꯥꯏꯔꯣꯏ ꯌꯥꯝꯅꯀꯣ ꯀꯩ ꯍꯥꯏꯒꯦꯔꯥ ꯎꯝ ꯃꯔꯝꯁꯨ ꯂꯩꯇꯦ ꯅꯪꯗꯣ ꯑꯩꯉꯣꯟꯗ ꯌꯥꯝ ꯁꯥꯎꯍꯟꯅꯤꯡꯉꯥꯏ ꯇꯧꯔꯤꯅꯦ ꯎꯁꯤꯠꯇꯕꯗꯨꯣ ꯅꯪ ꯉꯥꯏꯈꯣ ꯉꯥꯏꯈꯣ ꯇꯧꯔꯒ ꯋꯥꯔꯤ ꯁꯥꯥꯁꯦ ꯍꯥꯏꯔꯝꯒꯅꯤ ꯑꯗꯨꯒ ꯉꯥꯏꯈꯣ ꯑꯃꯨꯛ ꯇꯧꯒꯅꯤ
ꯅꯪꯅꯗꯤ ꯃꯤ ꯑꯇꯣꯞꯄ ꯋꯥꯔꯤ ꯁꯥꯔꯒ ꯑꯩꯅ ꯃꯤ ꯁꯥꯕ ꯅꯪꯉꯣꯟꯗ ꯑꯁꯣꯛꯄ ꯀꯩ ꯀꯔꯤ ꯂꯩꯒꯦ
ꯑꯩꯅ ꯑꯩꯅ ꯀꯔꯤ ꯀꯔꯤ ꯅꯉꯣꯟꯗ ꯋꯥꯔꯤ ꯁꯥꯒꯅꯣ ꯍꯥꯏꯕ꯭ꯔꯣ
ꯑꯩꯅ ꯃꯤ ꯃꯤ ꯑꯇꯩ ꯋꯥꯔꯤ ꯁꯥꯔꯤꯉꯩꯗ ꯅꯪ ꯀꯔꯤ ꯐꯥꯎꯕꯔꯥ
ꯑꯩꯗꯤ ꯁꯥꯎꯗꯦꯅ ꯑꯗꯨ
ꯁꯥꯎꯗꯔꯗꯤ ꯀꯔꯤ ꯁꯥꯎꯋꯏ ꯍꯥꯏꯕꯤꯕ
ꯑꯗꯨ ꯅꯪ ꯍꯥꯏꯔꯔꯣꯏꯒꯦꯇ ꯇꯜꯂꯦ
ꯍꯥꯏꯌꯨ ꯑꯗꯣ ꯍꯥꯏꯔꯗꯤ ꯅꯪꯅ ꯑꯩ ꯅꯨꯡꯁꯤ ꯍꯥꯏꯅ ꯐꯣꯡꯗꯣꯛꯈ꯭ꯔꯅꯤ ꯑꯃꯨꯛꯀꯥ
ꯑꯣ ꯍꯧꯔꯦ ꯃꯥꯒꯤ ꯑꯩ ꯅꯨꯡꯁꯤꯕꯅꯥ ꯋꯥꯏ ꯆꯥꯏꯔꯦ
ꯋꯥꯏ ꯆꯥꯏꯔꯕꯣ
ꯋꯥꯏ ꯆꯥꯏꯔꯦ ꯅꯨꯡꯁꯤꯕꯅ ꯅꯪꯒꯤ ꯅꯨꯡꯁꯤꯕ ꯅꯨꯡꯁꯤꯕ ꯇꯥꯃꯟꯗꯅ ꯑꯩꯅ
ꯑꯩ ꯑꯩꯦꯝꯛꯣꯏꯁ ꯑꯩꯅ ꯑꯩꯦꯝꯛꯅ
ꯀꯩ ꯍꯥꯏꯕꯥ
ꯑꯩꯈꯣꯏ ꯃꯔꯨꯞꯁꯤꯡꯕꯨꯁꯨꯅ ꯅꯪ ꯋꯥꯔꯤ ꯁꯥꯏꯅ ꯍꯥꯏꯌꯦꯕ
ꯎꯝ ꯃꯣꯏ ꯀꯔꯤ ꯅꯪꯒꯤ ꯃꯔꯨꯞ ꯑꯋ ꯑꯃꯗꯔꯣ ꯑꯗꯨꯝ ꯋꯥꯔꯤ ꯁꯥꯁꯦ ꯍꯥꯏꯕꯒꯤ ꯍꯥꯏꯕꯅꯤꯅꯦ ꯑꯗꯨ ꯑꯍꯨꯝꯔꯛ ꯀꯩꯅꯣꯗ ꯁꯤꯗ ꯇꯧꯋꯦ ꯑꯗꯨꯒ ꯃꯥꯅ ꯀꯩꯅꯣꯗ ꯅꯣꯔꯃꯦꯜꯗ ꯑꯃꯨꯛ ꯇꯧꯔꯛꯑꯕ ꯑꯩꯅꯔꯣ ꯑꯗꯨꯕꯨ ꯑꯗꯨ ꯍꯥꯏꯔꯝꯒꯅꯤꯅ ꯑꯩꯒ ꯋꯥꯔꯤ ꯁꯥꯕꯒꯤ ꯍꯥꯏꯕꯒꯤ ꯈꯪꯕꯅꯦ ꯅꯪ
ꯅꯪꯒꯤ ꯃꯈꯣꯟꯁꯦ ꯌꯥꯝ ꯇꯥꯕ ꯅꯨꯡꯉꯥꯏꯌꯦ ꯑꯩꯒꯤ ꯃꯈꯣꯟꯜ ꯃꯥꯜꯂꯦꯅ ꯍꯥꯏꯔꯝꯃꯤ
ꯑꯣ ꯅꯪꯒꯤ ꯃꯈꯣꯟ ꯃꯥꯜꯂꯦ ꯍꯥꯏꯕ꯭ꯔꯣ
ꯅꯪꯅ ꯍꯥꯏꯔꯝꯃ‌ꯦꯌ‌ꯦ ꯌꯥꯝ ꯇꯥꯕ ꯅꯨꯡꯉꯥꯏ ꯑꯗꯨꯃꯥꯏ ꯍꯥꯏ
ꯍꯣꯏ ꯍꯣꯏ ꯍꫭꯏ
ꯍꯥꯏꯗꯕ꯭ꯔꯣ
ꯍꯥꯏꯌꯦ ꯍꯥꯏꯌꯦꯦ ꯑꯩ ꯉꯥꯎꯔꯒ ꯂꯩꯔꯦꯁꯨ ꯍꯥꯏꯗꯕ꯭ꯔꯣ
ꯑꯦ ꯉꯥꯎꯗꯤ ꯉꯥꯎꯗ꯭ꯔꯤ ꯍꯥꯏꯌ‌ꯦ
ꯎꯝ ꯏꯁ꯭ꯇꯦꯖꯇꯤ ꯌꯧꯔꯦ ꯍꯥꯏꯕ꯭ꯔꯥ ꯉꯥꯎꯔꯝꯗꯥꯏꯒꯤ
ꯎꯝ ꯍꯇꯥꯛꯇꯤ ꯇꯆꯕ ꯑꯃ ꯍꯔꯥꯏ
ꯍꯣꯏ ꯍꯣꯏ ꯍꯥꯏꯔꯝꯒꯅꯦꯕꯀꯣ ꯑꯩ ꯈꯪꯉꯦꯕ
ꯑꯆꯥ ꯍꯥꯏꯗꯤ ꯍꯥꯏꯕꯖꯥꯠꯅꯤ ꯅꯪꯁꯨ
ꯎꯝ ꯍꯥꯏ ꯍꯥꯏ ꯍꯥꯏꯗ ꯍꯥꯏꯕꯒꯤ ꯃꯣꯏꯅ ꯍꯥꯏꯔꯛꯄ ꯅꯠꯇ꯭ꯔꯣ
ꯑꯗꯨꯅ ꯍ‌ꯦꯟꯅꯥ ꯉꯝ
ꯃꯗꯟ ꯅꯣ ꯀꯊ
ꯅꫭꯛꯀꯅꯤ
ꯑꯥ ꯉꯔꯥꯡꯗꫭ ꯑꯁ ꯁꯨꯡ ꯃꯨꯠ ꯃꯨꯠꯇꯕꯀꯣ ꯑꯩꯗꯤ ꯇꯨꯝꯅꯤꯡꯕꯅꯀꯣ ꯑꯥꯁ
ꯀꯅꯥꯒꯤ ꯃꯨꯠꯄꯅꯦ
ꯉꯔꯥꯡ ꯅꯨꯡꯗꯥꯡ ꯋꯥꯔꯤ ꯁꯥꯕꯗꯨ
ꯑꯣ ꯀꯅꯥ ꯖꫭꯀꯔ ꯕꫭꯏꯔꫭ
ꯑꯧ ꯖꫭꯀꯔ ꯕꯣꯏꯗꯅꯦꯕ ꯑꯗꯨꯒ ꯁꯨꯡ ꯃꯨꯠ ꯃꯨꯠ ꯇ꯭ꯔ‌ꯦ ꯑꯩꯗꯤ ꯇꯨꯝꯅꯤꯡꯕꯅ ꯋꯥ ꯋꯥꯔꯤ ꯁꯥꯕ ꯉꯝꯗ꯭ꯔꯦꯕ ꯑꯗꯩ ꯀꯛꯊꯠꯈ꯭ꯔꯣ ꯍꯥꯏꯕꯤꯕ ꯑꯗꯨ ꯃꯥ ꯀꯛꯈ꯭ꯔꯦ ꯃꯥꯟꯅ ꯇꯧꯔꯛꯄꯅꯦꯕꯀꯣ ꯑꯗꯨꯒ ꯃꯥ ꯑꯗꯨꯝ ꯀꯛꯈ꯭ꯔꯦ ꯑꯩꯗꯣ ꯉꯝꯗ‌ꯦꯕꯥ ꯇꯨꯝꯅꯤꯡꯕꯅ ꯋꯥ ꯉꯥꯡꯕꯗꯣ ꯑꯗꯨ ꯅꯪꯁꯨ ꯋꯔꯤ ꯁꯥꯁ‌ꯦꯅꯥ ꯍꯥꯏꯔꯝꯕꯅꯤꯅꯥ ꯑꯩꯗꯨ ꯑꯥ ꯑꯃꯨꯔꯛꯇꯤ ꯁꯥꯒꯦꯅꯗꯤ ꯉꯥꯏꯕꯅꯦꯕ ꯑꯗꯨꯕꯨ ꯅꯪ ꯑꯇꯣꯞꯄꯒ ꯁꯥꯟꯅꯈ꯭ꯔꯦ
ꯑꯩꯁꯨ ꯇꯨꯝꯈ꯭ꯔꯦ
ꯑꯩꯈꯣꯏꯗꯤ ꯄꯥꯈꯪꯅꯤꯅꯀꯣ ꯂꯩꯁꯥꯕꯤ ꯈꯔꯥ ꯂꯩꯕ ꯉꯝꯗꯦꯕ
ꯁꯥꯎꯑꯣ ꯁꯥꯎꯑꯣ
ꯄꯨꯂꯞ ꯑꯣꯏꯅ ꯁꯥꯔꯤꯗꯨꯗꯤ
ꯑꯥꯗꯣ ꯑꯩꯉꯣꯟꯗ ꯀ꯭ꯔꯤ ꯍꯥꯏꯕ꯭ꯔꯣ ꯅꯪꯅ ꯁꯥꯔꯒ
ꯑꯗꯣ ꯑꯩꯅ ꯋꯥꯔꯤ ꯁꯥꯔꯒ ꯅꯪꯅ ꯀꯔꯤ ꯁꯥꯎꯔꯤꯕ ꯍꯥ
ꯑꯩꯅ ꯀ꯭ꯔꯤ ꯁꯥꯎꯕ꯭ꯔꯣ ꯑꯗꯨꯝ ꯃꯤꯅ ꯉꯥꯏꯌꯦ ꯍꯥꯏꯗꯤ ꯅꯪꯁꯨ__ ꯈ꯭ꯔꯥꯇꯤ ꯀꯩꯅꯣ ꯇꯧꯕ ꯌꯥꯏꯅ ꯄꯨꯡ ꯑꯃ ꯍꯦꯟꯅ ꯉꯥꯏꯍꯜꯂꯒ
ꯑꯩꯅ ꯉꯥꯏꯈꯣꯗꯤ ꯍꯥꯏ ꯃꯛꯇꯤ ꯍꯥꯏꯗꯦꯗꯅ
ꯀꯔꯤ ꯂꯣꯏꯔꯒ ꯍꯣꯔꯦꯟ ꯍꯥꯏꯔꯛꯀꯦ ꯍꯥꯏꯕꯗꯨꯗꯤ ꯉꯥꯏꯈꯣ ꯍꯥꯏꯕ ꯅꯠꯇ꯭ꯔꯣ ꯫
ꯅꯠꯇꯦ
ꯑꯗꯨꯗꯤ ꯀꯔꯤꯔꯣ ꯍꯧꯔꯦꯟ ꯇꯧꯔꯛꯀꯦ ꯍꯥꯏꯕꯅꯤꯅ ꯅꯪꯁꯨ ꯋꯥꯔꯤ ꯁꯥꯥꯁꯦ ꯍꯥꯏꯔꯝꯕꯒꯤ ꯍꯣꯔꯦꯟ ꯇꯧꯔꯛꯀꯦ ꯍꯥꯏꯕꯗꯨꯗ ꯑꯗꯨ ꯉꯥꯏꯕꯤꯕꯅꯤꯅꯦ ꯑꯗꯨꯝ ꯉꯥꯏꯔꯒꯁꯨ ꯇꯧꯔꯛꯇ꯭ꯔꯥꯒ
ꯑꯣ ꯑꯗꯨꯗꯤ ꯑꯩꯅ ꯁꯣꯏꯈ꯭ꯔꯦ ꯉꯥꯏꯕꯤꯕꯥ__ ꯉꯥꯏꯕꯤꯕꯒꯤꯗꯃꯛꯇ ꯌꯥꯝ ꯅꯨꯡꯉꯥꯏꯖꯔꯦ ꯊꯥꯒꯠꯆꯔꯦ
ꯌꯥꯝ ꯍꯩꯄꯥꯗꯤꯁꯥꯏ ꯍꯦ ꯅꯪꯁꯨ
ꯌꯥꯝ ꯍꯩꯄꯥ ꯁꯥꯕ ꯍꯧꯔꯦꯀꯣ ꯃꯤ ꯃꯆꯥꯗꯤ
ꯀꯩꯅꯣ ꯑꯩ ꯑꯩ ꯀ꯭ꯔꯤ ꯇꯩꯕ꯭ꯔꯣꯅꯦ
ꯅꯪ ꯃꯈꯣꯟ ꯇꯥꯗꯦ
ꯑꯩꯅ ꯀ꯭ꯔꯤ ꯇꯧꯕ꯭ꯔꯣ ꯅꯪꯉꯣꯟꯗ
ꯅꯪꯒꯤ ꯃꯈꯣꯟ ꯇꯥꯗꯦ
ꯑꯩꯅ ꯀ꯭ꯔꯤ ꯇꯧꯕ꯭‍‌ꯔꯣ ꯍꯥꯏꯕꯅꯤ ꯅꯪꯉꯣꯟꯗ
ꯅꯥ ꯑꯩꯕꯨ ꯌꯥꯝ ꯁꯥꯎꯍꯜꯂꯦ ꯁꯦꯁ
ꯅꯪꯅꯤ ꯁꯥꯎꯕ ꯍꯩꯇ꯭ꯔꯒ ꯀꯃꯥꯏ ꯁꯥꯎꯔꯤꯕ ꯅꯪ ꯁꯥꯎꯕ ꯍꯩꯇꯦ ꯍꯩꯇꯦ ꯍꯥꯏꯔꯒ
ꯇꯥ ꯀꯔꯤꯒꯤ ꯁꯥꯎꯕ ꯍꯩꯔꯣꯏ ꯅꯪ ꯑꯩꯕꯨ ꯌꯥꯝ ꯁꯥꯎꯍꯜꯂꯦ
ꯁꯥꯎꯕꯥ ꯍꯩꯇ꯭ꯔꯥꯒ ꯑꯩꯕꯨ ꯁꯥꯎꯕ ꯍꯧꯔꯕ꯭ꯔꯣ
ꯅꯪꯅ ꯁꯥꯎꯍꯟꯕꯅꯦ ꯑꯩꯒꯤ ꯀꯩꯅꯣ ꯌꯥꯝ ꯇꯦꯁ ꯇꯧꯋꯦꯕ ꯅꯪꯗꯣ
ꯍꯩꯃ ꯅꯪ ꯅꯪꯒꯨꯝꯅ ꯅꯪꯒꯨꯝꯅ ꯅꯨꯄꯤ ꯑꯅꯤ ꯑꯍꯨꯝ ꯂꯩꯌꯦꯅꯦ ꯁꯥꯎ ꯑꯩꯕꯨ ꯁꯥꯎ __ ꯁꯥꯎꯅꯤ ꯁꯥꯎꯅꯤ ꯍꯥꯏꯔꯒ ꯑꯩ ꯀꯃꯥꯏꯟ ꯊꯥꯖꯁꯤꯔꯣ
ꯀꯩꯔꯤꯕ ꯍꯧꯖꯤꯛꯀꯤꯗꯣ
ꯇꯥꯟꯗ꯭ꯔꯗꯤ ꯇꯣꯛꯈ꯭ꯔꯣ
ꯥꯑꯥ ꯌꯥꯔꯣꯏ
ꯅꯨꯄꯤ ꯑꯅꯤ ꯑꯍꯨꯝ ꯂꯩꯌꯦꯕ ꯑꯩꯅ ꯌꯥꯝ ꯁꯥꯎꯍꯜꯂꯦꯅ ꯍꯥꯏꯌꯦꯕ ꯀ꯭ꯔꯤꯒꯤꯔꯥ ꯈꯪꯗꯦꯕ
ꯐꯔꯦ ꯐꯔꯦ ꯑꯩ ꯍꯥꯏꯔꯔꯣꯏ
ꯐꯔꯥ ꯀꯣ
ꯌꯥꯔꯦ ꯌꯥꯔꯦ ꯑꯩ ꯍꯥꯏꯔꯔꯣꯏ ꯅꯪꯒꯤ ꯌꯥꯝꯃꯟꯈ꯭ꯔꯦ ꯑꯩ ꯌꯥꯝ ꯇꯥꯅꯤꯡꯗꯦꯅ ꯎꯁ ꯍꯨꯝ ꯃꯥꯡꯁꯤꯗꯤ ꯂꯣꯏꯔꯦ ꯑꯉꯥꯡꯒꯤ
ꯑꯩꯗꯤ ꯈꯪꯗ꯭ꯔꯦ
ꯌꯥꯝ ꯂꯩꯕꯩ ꯇꯥꯏꯞꯇ ꯇꯧꯋꯣ ꯇꯧꯋꯣ ꯇꯧꯋꯣ ꯇꯧꯋꯣ ꯌꯥꯝ ꯂꯩꯕꯅꯤꯅ
ꯑꯁꯁꯥ ꯃꯤꯅ ꯇꯝ ꯂꯩꯇꯕꯒꯤ ꯂꯩꯔꯒ ꯅꯪꯅ ꯑꯩ__ ꯑꯁ ꯌꯥꯝ ꯀꯩꯅꯣꯗ ꯈꯛꯇꯗꯀꯣ
ꯀꯔꯤ ꯀꯔꯤ ꯀꯔꯤ ꯑꯩꯅ ꯀꯩꯗꯧꯕ꯭ꯔꯥ ꯅꯉꯣꯟꯗ
ꯇꯧꯋ‌ꯦ
ꯑꯩꯗꯤ ꯅꯉꯣꯟꯗ ꯄꯩ ꯑꯗꯨ ꯅꯪꯒꯤ ꯃꯇꯝ ꯂꯩꯇꯦ ꯑꯗꯨ ꯑꯩ ꯀꯩꯁꯨ ꯍꯥꯏꯗꯦꯅ ꯫ ꯑꯗꯨ ꯑꯣꯏꯔꯁꯨ ꯅꯪꯅ ꯊꯦꯡꯅ ꯍꯥꯏꯔꯛꯄ ꯀꯥꯟꯗꯁꯨ ꯑꯩꯅ ꯑꯗꯨꯝ ꯊ‌ꯦꯡꯅ ꯍꯣꯏ ꯑꯗꯨꯝ ꯈꯨꯝꯕꯤꯌ‌ꯦꯅ ꯆꯨꯝꯗꯕ꯭ꯔꯣ?
ꯈꯨꯝꯕꯤ ꯈꯨꯝꯕꯤ
ꯃꯥ ꯅꯪꯅ ꯊꯦꯡꯅ ꯍꯥꯏꯔꯁꯨ ꯑꯩꯅ ꯑꯗꯨꯝ ꯌꯥꯕꯤꯕꯗꯨꯗꯤ ꯫
ꯌꯥꯝ ꯅꯨꯡꯁꯤ ꯖꯥꯠꯅꯤꯅ ꯑꯩꯕꯨꯗꯤ ꯫
ꯍꯥ
ꯌꯥꯝꯅ ꯅꯨꯡꯁꯤꯕ ꯖꯥꯠꯅ‌ꯣꯕ ꯅꯪꯁ‌‌ꯦ ꯑꯩꯕꯨꯗꯤ ꯫
ꯑꯁ ꯂꯣꯏꯔꯦꯇꯅ ꯋꯥꯎ ꯅꯨꯡꯁꯤꯕꯅ ꯂꯣꯏꯔꯦ ꯫
ꯊꯕꯛꯅ ꯑꯃ ꯍꯥꯏꯔꯒ ꯅꯨꯡꯁꯤ
ꯍꯥꯎ ꯑ‌ꯣ ꯑꯁ ꯑꯉꯥꯡ ꯊꯤꯟꯕ ꯆꯠꯂꯅꯤ ꯉꯩ ꯫
ꯉꯥꯏꯈꯣ ꯀꯨꯏꯔꯔ‌ꯣꯏ ꯫
ꯎ ꯑꯗꯨꯝ ꯇꯝꯅ ꯇꯝꯅ ꯀꯨꯝꯃꯒꯦ ꯫ ꯑꯗꯨꯒ ꯒꯥꯔꯤ ꯒꯥꯔꯤ ꯃꯐꯝꯗ ꯌꯥꯎꯔꯗꯤ ꯑꯗꯨꯝ ꯂꯣꯏꯔꯅꯤ ꯫
ꯖꯥꯏꯗ ꯑꯗꯨ ꯑꯣꯏꯔꯁꯨ ꯫ ꯆꯥꯛꯇꯤ ꯆꯥꯔꯕꯣ ꯆꯥꯈꯤꯔꯝꯃꯣꯏ ꯫
ꯆꯥꯗ꯭ꯔꯤꯗ ꯋꯥꯠꯂꯤꯗ ꯈꯔ ꯫
ꯈꯔ ꯋꯥꯠꯂꯤ ꯑꯗꯨꯒ ꯑꯩ ꯑꯁꯣꯝꯗ ꯌꯧꯔꯗꯤ ꯀꯩꯅꯣ ꯃꯇꯝ ꯁꯪꯒꯅꯤ ꯕꯅꯤ ꯑꯩꯗꯣ ꯫
ꯑꯃꯨꯛꯀ ꯁꯧꯒ꯭ꯔꯤ ꯁꯧꯒ꯭ꯔꯤ ꯊꯣꯡꯕ ꯆꯥꯒ‌ꯦꯔꯣ?
ꯆꯥꯔ‌ꯣꯏ
ꯍꯥ
ꯇꯔ‌ꯣꯏ
ꯑ‌ꯦ ꯁꯤꯒ‌ꯦ ꯇꯧꯋ‌ꯦ ꯫ ꯁ‌ꯣꯔꯤ ꯁꯣꯔꯤ
ꯅꯍꯥꯟ
ꯑꯁ ꯑꯩꯗꯣ ꯌꯧꯔꯦꯅꯦ ꯀꯃꯥꯏꯅ ꯇꯧꯅꯤ?
ꯀꯃꯥꯏꯅ ꯇꯧꯒꯅꯤ ꯍꯥꯏꯕꯗꯤ ꯀꯩꯅꯣ ꯑꯗꯨꯝ ꯈꯔ ꯋꯥꯔꯤ ꯁꯥꯔꯒ ꯂꯩꯔꯝꯃ‌ꯣꯗꯅ ꯫
ꯑꯁ ꯒꯥꯔꯤꯗ ꯐꯝꯃꯅꯤꯅꯦ ꯫
ꯃꯤ ꯂꯥꯡꯒꯗ꯭ꯔꯣ?
ꯈꯔꯛꯇꯤ ꯂꯥꯡꯒꯗꯕ ꯃꯥꯜꯂꯦ ꯑꯗꯨ ꯃꯤꯅꯤꯠꯇꯤ ꯁꯨꯔꯗꯧꯕꯅꯤꯅ ꯌꯥꯏ
ꯅꯪ ꯅꯪ ꯅꯪ ꯅꯪꯗꯨ ꯍ‌ꯦꯟꯃꯟꯂ‌ꯦꯀꯣ ꯫
ꯀꯩꯒꯤꯅꯣ?
ꯎꯝ ꯍꯥꯏꯔꯣꯏꯗꯕ ꯋꯥꯔꯤ ꯍꯥꯏꯔꯗꯤ ꯌꯥꯗꯕꯅꯤꯀꯣ ꯑꯩ ꯍꯟꯗꯛ ꯌꯥꯗ꯭ꯔꯒ ꯂꯩꯕꯅꯤꯀꯣ ꯑꯩ ꯀꯣꯛ ꯁꯥꯏꯀ‌ꯣ ꯫ ꯑꯣ
ꯈꯪꯗ꯭ꯔꯦ ꯈꯪꯗ꯭ꯔꯦ ꯎꯝ
ꯎꯝ ꯑꯉꯥꯡꯁꯤꯡꯗꯤ ꯇꯨꯏꯁꯟ ꯇꯧꯕ꯭ꯔꯣ?
ꯁ꯭ꯀꯨꯜ ꯁ꯭ꯀꯨꯜ꯫
ꯇꯤꯐꯤꯟ ꯄꯨꯕ꯭ꯔꯣꯕꯅꯦ꯫
ꯑꯣ꯫
ꯃꯣꯏꯗꯤ ꯇꯤꯐꯤꯟ ꯀ꯭ꯔꯝ-ꯀ꯭ꯔꯝꯕ ꯍꯥꯥꯞꯄ꯫
ꯈꯪꯗꯦꯗ ꯁꯦꯝꯗꯦ꯫
ꯀꯔꯤ ꯑꯗꯣ ꯑꯗꯨꯗꯤ ꯀꯅꯥꯅ ꯁꯦꯝꯕ ꯅꯣꯏ ꯆꯥꯛ ꯏꯟꯖꯥꯡ ꯊꯣꯡꯅꯤꯡꯉꯥꯏ ꯃꯤ ꯂꯩꯕ꯭ꯔꯣ꯫
ꯂꯩꯇꯦꯗ ꯃꯣꯏꯅ ꯊꯣꯡꯕꯅꯦꯗ꯫
ꯑꯠꯁꯥ ꯑꯗꯨꯗꯤ ꯑꯗꯨꯗꯤ ꯀꯩꯅꯣ꯫ ꯀꯩꯅꯣ꯫
ꯀꯔꯤ ꯍꯥ ꯉꯥꯡꯉꯦ-ꯉꯥꯡꯉꯦ꯫
ꯀꯌꯥꯝ ꯀꯨꯏꯒꯦꯔꯣ ꯅꯪ ꯆꯠꯂꯒ ꯍꯜꯂꯛꯄꯗ ꯍꯜꯂꯛ ꯍꯜꯂꯛꯀꯗꯧꯕ꯫
ꯀꯨꯏꯔꯔꯣꯏ꯫ ꯁꯠ-ꯁꯠ ꯂꯥꯛꯂꯒ ꯍꯥꯏꯔꯛꯀꯦ ꯅꯪ꯫
ꯊꯕꯛ ꯂꯩꯔꯒꯗꯤ ꯅꯪ ꯇꯧꯔꯒ ꯂꯥꯛꯑꯣ ꯑꯩ ꯏꯁꯩ ꯈꯔ ꯇꯝꯕ ꯉꯥꯏꯔꯝꯒꯦ ꯅꯪꯕꯨ ꯁꯛꯄꯤꯅꯤꯡꯉꯥꯏ
ꯍꯣꯏ ꯂꯣꯏꯔꯦ ꯉꯥꯏꯌꯨ ꯉꯥꯏꯌꯨ꯫
ꯌꯥꯕ꯭ꯔꯣ꯫
ꯌꯥꯏꯌꯦ ꯌꯥꯏꯌꯦ꯫
ꯐꯥꯒꯤꯇꯧꯅꯤꯗ ꯍꯣꯏ ꯍꯣꯏ ꯑꯗꯨ ꯅꯪ ꯋꯥꯔꯤ ꯁꯥꯕ ꯌ ꯗ꯭ꯔꯥꯗꯤ ꯎꯄꯥꯏ ꯂꯩꯇ꯭ꯔꯦꯗꯅ ꯊꯝꯃꯒꯦ ꯅꯪ ꯍꯣꯔꯦꯟ ꯇꯧꯔꯛꯑꯣ꯫
ꯌꯧꯕꯨꯗꯤ ꯌꯧꯒꯗꯧꯔꯦꯗ ꯉꯥꯛꯇꯪ ꯉꯥꯏꯔꯣ꯫
ꯀꯩꯔꯤꯅꯣ ꯅꯪ
ꯊꯨꯅꯕꯨꯗꯤ ꯌꯧꯒꯅꯤ ꯍꯥꯏꯔꯛꯀꯦ ꯑꯗꯨꯒ꯫
ꯖꯥꯏ ꯖꯥꯏ ꯉꯥꯏꯔꯁꯨ ꯌꯥꯏ꯫